ꯅꯪꯗꯣ ꯉꯁꯥꯏ ꯑꯌꯨꯛꯇ ꯀꯩꯅꯣ ꯋꯥꯋꯥꯛꯀꯤꯡ ꯊꯂꯛꯇꯦ ꯀꯩꯗꯧꯔꯒꯦ
ꯑꯁ ꯑꯩꯗꯤꯅꯦ ꯋꯥꯛꯀꯤꯡꯗꯣ ꯆꯠꯀꯦꯅꯅꯦ ꯍꯧꯒꯠꯂꯒꯅꯦ ꯉꯔꯥꯡꯗꯣ ꯌꯦꯟ ꯊꯣꯡꯕ ꯆꯥꯕ ꯅꯨꯃꯤꯗꯥꯡꯗ ꯃꯣꯔꯨꯞ ꯇꯣ ꯈꯔ ꯍꯦꯟꯖꯤꯟꯈ꯭ꯔꯦ ꯑꯗꯨꯗꯗꯒꯤꯗꯤ ꯑ ꯍꯛꯇ ꯄꯨꯛꯁꯦ ꯌꯥꯗ꯭ꯔꯕꯅꯤꯅꯦ ꯄꯨꯛ ꯅꯨꯡꯉꯥꯏꯇꯕꯗꯣ
ꯑꯣ
ꯑꯗ ꯆꯠꯀꯦꯅ ꯍꯧꯒꯠꯂꯛꯑꯀꯥꯟꯗꯅꯦ ꯄꯨꯛꯁꯦ ꯅꯥꯔꯕ ꯑꯗꯨꯗꯤ ꯆꯦꯟꯕ ꯉꯝꯃꯔꯣꯏꯗꯅ ꯋꯥꯛꯀꯤꯡꯗꯨꯗꯤ
ꯑꯣ ꯑꯩꯁꯨ ꯈꯜꯂꯤꯦ ꯀꯩꯗꯧꯔꯣ ꯅꯥꯕꯒ ꯌꯥꯎꯔ ꯖꯥꯠꯂꯥ ꯀꯩꯗꯧꯖꯥꯠꯂꯣ ꯉꯁꯤꯗꯤ ꯊꯣꯛꯂꯛꯦ ꯇꯦꯅ ꯈꯟꯕ
ꯑꯩꯈꯣꯏꯁꯨ ꯉꯁꯤꯗꯤ ꯆꯦꯟꯗ꯭ꯔꯦꯕꯀꯣ ꯈꯣꯡꯅ ꯑꯣꯏꯅ ꯈꯣꯡꯅ ꯑꯣꯏꯅ ꯆꯠ ꯂꯩ ꯉꯁꯤꯗꯤ ꯆꯦꯟꯗ꯭ꯔꯦ
ꯑꯣ
ꯑꯗꯨ ꯅꯪ ꯍꯌꯦꯡ ꯉꯝꯒꯗ꯭ꯔꯣ
ꯑꯩ ꯍꯥꯏꯖ ꯉꯝꯒꯅꯤ
ꯍꯌꯦꯡꯁꯦ ꯀꯃꯥꯏꯅ ꯇꯧ ꯑꯗꯨꯝ ꯍꯥꯏꯐꯦꯠ ꯑꯩ ꯀꯣꯜ ꯇꯧꯔꯛꯑꯣꯔ
ꯀꯣꯜ ꯇꯧꯔꯛꯑꯣ ꯍꯣꯏ
ꯍꯣꯏ ꯑꯣ ꯀꯩꯅꯣ ꯇꯧꯕ ꯉꯁꯤꯗꯣ ꯈꯨꯃꯨꯛꯇꯣ ꯑꯩꯒꯤ ꯀꯨꯃꯨꯛꯛꯇꯣ ꯈꯔ ꯆꯠ ꯆꯠꯈ꯭ꯔꯕ ꯑꯗꯨꯗ ꯀꯪꯗꯕꯗꯨꯗ ꯆꯣꯠꯂ ꯇꯣꯡꯕꯗꯤ ꯅꯨꯡꯉꯥꯏꯔꯗꯅꯗ ꯑꯁ ꯉꯁꯤꯗꯤ ꯆꯣꯠꯁꯨ ꯆꯣꯠꯂꯕꯅꯤꯅ ꯈꯣꯡ ꯑꯣꯏꯅ ꯆꯠꯂꯒꯦꯗꯅ ꯈꯣꯡ ꯑꯣꯏꯅ ꯆꯠꯂꯕ ꯉꯁꯤꯗꯤ ꯑꯩꯈꯣꯏꯅꯤ ꯈꯛꯇꯪ ꯇꯥꯔꯦ ꯅꯈꯣꯏ ꯅꯤꯈꯣꯡꯅ ꯑꯗꯨꯝ ꯆꯠꯂꯦ ꯆꯦꯟꯗ꯭ꯔꯦ
ꯀꯥꯏ ꯕꯨꯛꯁ ꯨ ꯀꯦ
ꯑꯗꯨꯝ ꯌꯥꯝꯅ ꯅꯍꯥꯟꯒꯩ ꯆꯥꯡꯗꯨꯅꯤ ꯌꯥꯝ ꯂꯥꯞꯇꯦ ꯀꯤꯂꯣꯃꯤꯇꯔ ꯑꯃ ꯈꯔ ꯍꯦꯜꯂꯦ
ꯑꯣ ꯅꯍꯥꯟꯈꯩ ꯌꯧꯕ ꯃꯐꯝꯗꯣ ꯑꯗꯨꯝ ꯌꯧꯔꯝꯕ꯭ꯔꯣ
ꯉꯁꯤꯗꯤ ꯑꯗꯨꯝ ꯃꯐꯝꯗꯣ ꯌꯧꯔꯝꯗ꯭ꯔꯦ ꯉꯁꯤꯗꯤ ꯇꯪꯈꯥꯏꯗꯒꯤ ꯑꯗꯨꯝ ꯍꯜꯂꯛꯑꯦ ꯆꯦꯟꯁꯨ ꯆꯦꯟꯗ꯭ꯔꯦ ꯄꯨꯡꯗꯨꯁꯨ ꯈꯔ ꯊꯦꯡꯗꯣꯛꯈ꯭ꯔꯕ ꯃꯇꯝꯗꯣ ꯑꯁ ꯑꯩꯗꯣ ꯄꯨꯡ ꯄꯨꯡ ꯑꯍꯨꯝ ꯃꯈꯥꯏ ꯁ꯭ꯋꯥꯏꯗ ꯃꯤꯀꯞ ꯊꯣꯛꯂꯑꯦꯕ ꯑꯗꯨꯗ ꯑꯁ ꯁꯤꯗꯤ ꯈꯤꯇꯪ ꯉꯜꯂꯤꯗ ꯍꯧꯒꯠꯄꯁꯦ ꯉꯃꯜꯂꯤꯗꯥꯅ ꯍꯥꯏꯐꯦꯠ ꯍꯦꯛ ꯃꯤꯠ ꯎꯏꯁꯜꯂꯕ ꯇꯨꯡꯗ ꯊꯣꯛꯈ꯭ꯔꯦ ꯑꯗꯨꯒ ꯃꯤꯀꯞ ꯊꯣꯛꯂꯛꯑꯀꯥꯟꯗ ꯄꯨꯡ ꯃꯔꯤꯒ ꯃꯤꯅꯤꯠ ꯇꯔꯥꯅꯤꯄꯥꯟ ꯆꯠꯂꯦꯅ ꯑ ꯁꯤꯗꯤ ꯊꯦꯡꯉꯦ ꯌꯥꯔꯣꯏꯅ ꯐꯠ ꯂꯥꯎ ꯍꯧꯒꯠꯂꯒ ꯂꯣꯏꯁꯤꯜꯂꯦ ꯑꯗꯨꯒꯅꯦ ꯑꯩ ꯅꯉꯣꯟꯗ ꯀꯣꯜ ꯇꯧꯔꯛꯏꯗꯣ ꯑꯗ ꯊꯤꯡꯗꯣꯈ꯭ꯔꯕ
ꯑꯗꯨꯗꯣ ꯅꯪꯅ ꯀꯣꯜ ꯇꯧꯔꯛꯇ꯭ꯔꯤꯉꯩ ꯃꯃꯥꯡꯗ ꯇꯥꯃꯣꯅꯁꯨ ꯀꯣꯜ ꯇꯧꯔꯛꯑꯝꯃꯕꯅꯦ ꯑꯩꯉꯣꯟꯗ
ꯑꯣ ꯑꯣ ꯑꯣ ꯑꯣ ꯉꯁꯥꯏ ꯍꯥꯏꯕꯅꯤꯃ ꯇꯧꯋꯦꯅ ꯑꯁ ꯃꯣꯔꯣꯛꯁꯤꯗꯤ ꯕꯦꯔꯥ ꯀꯥꯏꯗ ꯌꯥꯝ ꯃ ꯌꯥꯝ ꯆꯥꯥꯁꯜꯂꯨꯅꯨ ꯃꯣꯔꯣꯛꯁꯤꯗꯤ ꯕꯦꯔꯥꯑꯅꯤꯀꯣ
ꯑꯁ ꯃꯥꯅꯦ ꯆꯈꯥꯎꯒꯁꯦ ꯂꯣꯏꯅ ꯁꯣꯛꯅ ꯂꯣꯏꯔꯕꯝꯅꯤꯅꯦ ꯃꯣꯔꯣꯛ ꯆꯥꯕꯁꯤꯗ ꯑꯗꯨ ꯑꯣꯏꯔꯁꯨꯅꯦ ꯈꯪꯗꯦ ꯆꯤꯟꯁꯤꯗꯅꯦ ꯍꯦꯛ ꯍꯦꯛꯇ ꯆꯥꯅꯤꯡꯉꯛꯄ ꯃꯣꯔꯣꯛꯁꯦ ꯆꯥꯔꯔꯣꯏꯒꯦꯗꯤ ꯈꯟꯕꯅꯤ
ꯁ ꯍꯥꯏꯗꯤ ꯆꯥꯛꯈꯥꯎꯗꯨꯁꯨ ꯁꯣꯛꯀꯅꯦꯕꯀꯣ ꯃꯣꯔꯣꯛꯁꯤꯗꯤ
ꯇꯥꯎꯧꯕ ꯇꯕ ꯇꯧꯕ ꯇꯥꯔꯦ
ꯑꯗꯨꯅꯦ ꯉꯁꯥꯏ ꯑꯗꯨꯃꯥꯏꯅ ꯊꯦꯡꯉꯃꯤꯅ ꯍꯜꯂꯛꯄꯗꯁꯨ ꯈꯔ ꯊꯦꯡꯈ꯭ꯔꯦ
ꯑꯗꯨ ꯍꯜꯂꯛꯑꯒ ꯀꯩꯀꯩꯗꯤ ꯇꯧꯒꯦꯅ
ꯍꯜꯂꯛꯑꯒ ꯑꯁ ꯍꯧꯖꯤꯛꯀꯥꯟꯁꯦ ꯑꯩꯈꯣꯏ ꯏꯁꯤꯡ ꯈꯔ ꯋꯥꯠꯑꯦꯕꯀꯣ ꯏꯁꯤꯡꯁꯦ ꯑꯩꯈꯣꯏ ꯇꯣꯇꯤ ꯇꯥꯕꯁꯤꯗꯁꯨ ꯇꯣꯇꯤꯁꯨ ꯃꯔꯤ ꯄꯤꯛꯇ ꯇꯥꯕ ꯑꯁꯣ ꯅꯥꯀꯟꯗ ꯄꯌꯦꯞ ꯄꯨꯅꯈꯤꯕꯒꯤ ꯑꯗꯨꯗꯤ ꯏꯁꯤꯡꯗꯣ ꯑꯁ ꯏꯁꯤꯡ ꯂꯥꯛꯏꯅꯦ ꯇꯧꯔꯤꯁꯤꯁꯨ ꯏꯁꯤꯡꯁꯦ ꯈꯖꯤꯛ ꯈꯛꯇꯅꯦ ꯏꯁꯤꯡ ꯂꯩꯇꯅꯤꯅ ꯇꯨꯔꯦꯟꯗ ꯆꯠꯂꯤ ꯏꯁꯤꯡ ꯈꯔ ꯍꯣꯜꯂꯤꯦ ꯑꯁ ꯋꯥꯛꯀꯤꯡ ꯋꯥꯅ ꯆꯠꯂꯣꯏꯔꯑꯒ ꯏꯁꯤꯡ ꯍꯣꯟꯕꯁꯨ ꯋꯥꯏꯗ ꯌꯥꯝꯅ
ꯎꯝ
ꯑꯗ ꯅꯪ ꯆꯥꯛ ꯏꯁꯤꯡ ꯀꯃꯥꯏꯅ ꯇꯧꯔꯒꯦ ꯆꯥꯔꯕꯣ
ꯆꯥꯛ ꯆꯥꯗ꯭ꯔꯤ ꯑꯩꯈꯣꯏ ꯃꯥꯅ ꯊꯣꯡꯉꯤ
ꯌꯦꯡꯉꯨ ꯃꯥꯥꯡꯂꯗ
ꯑꯩꯈꯣꯏꯒꯤꯗꯤ ꯆꯥꯛꯁꯦ ꯊꯦꯡꯉꯦ ꯑꯗꯣ ꯑꯌꯨꯛꯁꯨ ꯅꯨꯡꯗꯥꯡꯁꯦ
ꯎꯝ ꯑꯗꯣ ꯑꯁ ꯃꯤ ꯑꯈꯪ ꯑꯍꯩ ꯗꯣꯛꯇꯔꯅꯒ ꯍꯥꯏꯕꯗꯗꯤ ꯆꯥꯛꯁꯦ ꯅꯨꯃꯤꯗꯥꯡꯒꯤꯁꯦ ꯌꯥꯔꯤꯉꯩ ꯄꯨꯡ ꯇꯔꯨꯛ ꯃꯈꯥꯏ ꯇꯔꯦꯠꯀꯤ ꯃꯃꯥꯡꯗ ꯆꯥꯅꯕ ꯍꯣꯠꯅꯧꯨ ꯀꯥꯏꯅ ꯍꯥꯏꯅꯩ ꯁꯨꯃꯥꯏꯅꯒ ꯍꯥꯏꯕ ꯍꯦꯛ ꯍꯦꯛ ꯊꯦꯡꯅꯩ ꯃꯣꯏ ꯍꯥꯏꯕꯗꯣ
ꯃꯣꯏꯩꯅꯕꯨꯗꯤ ꯃꯣꯏꯅꯕꯨꯗꯤ ꯍꯥꯏ ꯃꯌꯥꯝ ꯑꯗꯨꯕꯨ ꯏꯟꯒꯗꯕ ꯑꯩꯈꯣꯏꯅ ꯉꯝꯗꯕꯁꯤꯅꯤꯅꯤ ꯂꯨꯔꯤꯁꯦ
ꯎꯝ ꯑꯗꯨ ꯌꯥꯔꯗꯤ ꯑꯩꯈꯣꯏꯁꯨ ꯈꯔ ꯈꯔ ꯑꯗꯨꯃꯥꯏꯅ ꯍꯥꯏꯗꯤ ꯃꯥꯒꯤ ꯔꯨꯜ ꯏꯜꯂ ꯆ꯭ꯔꯗꯤ ꯑꯩꯈꯣꯏꯁꯨ ꯍꯥꯏꯗꯤ ꯏꯁꯥꯗ ꯂꯥꯏꯅꯥ ꯇꯤꯟꯅꯥꯁꯦ ꯈꯔ ꯍꯟꯊꯒꯗꯝꯕꯅꯤ ꯑꯁ ꯍꯧꯖꯤꯛꯀꯥꯟꯗꯤ ꯂꯥꯏꯅꯥ ꯇꯤꯟꯅꯥꯁꯦ ꯆꯥ ꯆꯥꯅꯤ ꯌꯥꯝ ꯊꯣꯛꯏꯁꯦ
ꯃꯥꯅꯦ ꯃꯥꯅꯦ
ꯑꯗꯨ ꯆꯥꯕ ꯊꯛꯄ ꯃꯇꯝꯗ ꯈꯔ ꯆꯦꯛꯁꯤꯟꯅ ꯆꯥꯕꯤꯕ ꯃꯇꯝ ꯅꯥꯏꯅ ꯆꯥꯕ ꯁꯤꯗꯅꯤꯁꯦ ꯑꯩꯈꯣꯏ ꯏꯁꯥ ꯑꯗꯨꯝ ꯐꯅ ꯂꯩꯕ ꯉꯝꯗꯣꯏꯁꯦ
ꯎꯝ
ꯑꯁ ꯉꯁꯤ ꯅꯨꯡꯁꯥꯗꯣ ꯌꯥꯝ ꯁꯥꯗ꯭ꯔꯣ
ꯁꯥꯏꯌꯦ
ꯉꯔꯥꯡ ꯉꯔꯥꯡꯗꯒꯤꯅ ꯉꯁꯤ ꯍꯧꯖꯤꯛꯐꯥꯎ ꯅꯨꯡꯁꯥꯁ ꯀꯩꯅꯣ ꯐꯖꯅ ꯁꯥꯒꯠꯂꯛꯏ ꯍꯧꯖꯤꯛꯇꯤ ꯂꯧ ꯁꯤꯡꯒꯤ ꯃꯇꯝꯁꯨ ꯌꯧꯁꯤꯜꯂꯛꯑꯅꯤꯅ ꯅꯣꯡꯁꯦ ꯈꯔ ꯇꯥꯍꯟꯅꯤꯡꯉꯕꯅꯤ ꯅꯣꯡ ꯍꯨꯜꯂꯝꯗꯥꯏꯗ ꯅꯣꯡ ꯇꯥꯗꯕꯁꯤꯅꯤꯁꯨ ꯌꯥꯝ ꯐꯔꯛ ꯇꯥ ꯁꯤ ꯏꯁꯤꯡ ꯆꯤꯡꯕ ꯈꯣꯠꯄ ꯑ ꯌꯥꯝ ꯋꯥꯏꯗ
ꯎꯝ
ꯅꯣꯏꯒꯤ ꯍꯟꯗꯛꯀꯤ ꯂꯧꯗꯤ ꯀꯃꯥꯏ ꯀꯃꯥꯏ ꯑꯗꯨꯅꯤ ꯅꯣꯏꯒꯤꯗꯤ
ꯑꯩꯈꯣꯏꯒꯤꯗꯨꯅꯅꯦ
ꯎꯝ ꯂꯧ ꯁꯝꯄꯣꯟꯕ ꯈꯣꯏꯕ ꯈꯣꯠꯄ ꯇꯧꯈ꯭ꯔꯕꯣ
ꯁꯝꯄꯣꯛꯇꯤ ꯈꯣꯏꯈ꯭ꯔꯦ ꯍꯥꯏꯕꯅꯦꯕꯀꯣ
ꯑꯥ
ꯑꯗꯨꯒ ꯀꯃꯥꯏꯅ ꯇꯧꯒꯦꯗ ꯑꯩꯈꯣꯏꯅ ꯎꯕ ꯂꯧꯗꯣ ꯔꯧꯎ ꯇꯨ ꯀ ꯁꯀꯥꯗꯣ
ꯑꯥ
ꯈꯔ ꯀꯨꯠꯂꯦꯕ
ꯑꯣ
ꯑꯗꯨꯅ ꯏꯁꯤꯡꯗꯣ ꯉꯍꯥꯟ ꯅꯣꯡꯃ ꯅꯣꯡ ꯇꯥꯈꯤꯕꯒꯤ ꯏꯁꯤꯡꯗꯣ ꯂꯩꯑ ꯑꯗꯨꯒꯤ ꯈꯔ ꯑꯃꯗꯤ ꯈꯣꯏꯕ ꯌꯥꯗꯦ ꯍꯥꯏꯅ ꯍꯥꯏꯌꯦ ꯑꯗꯨꯅ ꯅꯣꯡ ꯇꯥꯕ ꯍꯥꯏꯁꯤꯁꯨ ꯏꯁꯤꯡ ꯂꯧꯕꯨꯛꯇ ꯏꯁꯤꯡ ꯂꯩꯇ꯭ꯔꯗꯤ ꯂꯧ ꯎꯕꯁꯨ ꯌꯥꯔꯣꯏ ꯑꯗꯨꯒ ꯑꯃꯨꯛ ꯑꯩꯈꯣꯏꯒꯤ ꯀꯤ ꯃꯥꯌꯣꯛꯅꯔꯤꯁꯤꯅ ꯏꯁꯤꯡꯗꯣ ꯎ ꯌꯥꯝꯅ ꯂꯩ ꯚꯥꯏ ꯇꯥꯔꯦ ꯀꯨꯠꯄꯅꯤꯅ ꯑꯗꯨꯅ ꯑꯃꯨꯛ ꯇꯥꯍꯟꯅꯤꯡꯗ꯭ꯔꯤꯕ ꯇꯧꯔꯤꯁꯦ
ꯑꯗꯨꯗꯤ ꯈꯣꯏꯕ ꯌꯥꯗ꯭ꯔꯦ ꯍꯧꯖꯤꯛꯁꯣ
ꯈꯔ ꯃꯈꯩꯗꯤ ꯈꯣꯏꯔꯦ ꯈꯔ ꯃꯈꯩꯅ ꯈꯣꯏꯕ ꯌꯥꯗ꯭ꯔꯒ ꯂꯩ
ꯑꯣ ꯑꯗꯨꯗꯤ ꯍꯌꯦꯡ ꯑꯗꯨ ꯍꯧꯖꯤꯛ ꯁꯨꯝ ꯑꯗꯨꯃꯥꯏꯅ ꯇꯧꯔ ꯌꯥꯗ꯭ꯔꯗꯤ ꯍꯌꯦꯡ ꯅꯣꯡ ꯇꯥꯔꯛꯄꯒꯤ ꯃꯇꯝ ꯑꯃ ꯂꯩꯗꯅ ꯑꯗꯨ ꯀꯥꯟꯗ ꯈꯔ ꯄꯦꯊꯣꯛꯄ ꯀꯥꯟꯗꯨꯗ ꯈꯣꯏꯕꯗ ꯇꯔꯦꯅ ꯑꯗꯨꯗꯨꯗꯦ
ꯍꯣꯏ ꯅꯨꯡꯁꯥꯅ ꯌꯩꯔꯒ ꯂꯩꯕꯥꯛ ꯀꯪꯍꯟꯕꯗꯨꯗꯤ ꯅꯪꯗ꯭ꯔꯦ ꯃꯔꯝꯗꯤ ꯀꯨꯠꯄꯅꯤꯅ ꯑꯗꯨꯒꯤ ꯑꯆꯣꯠꯄꯒꯤ ꯎꯝ ꯑꯆꯣꯠꯄꯒꯤ ꯍꯣꯏꯕꯗꯨꯨ ꯇ ꯇꯥꯔꯦ
ꯎꯝ ꯑꯩꯒꯤꯁꯨ ꯃꯃꯥꯡ ꯆꯍꯤꯗ ꯂꯩꯕꯥꯛ ꯈꯔ ꯀꯣꯊꯣꯛꯎꯔꯦ ꯇꯧꯃꯜꯂꯦꯅ ꯑꯗꯨꯗꯒꯤꯗꯤ ꯀꯣꯊꯣꯛꯄꯗꯣ ꯈꯔ ꯍꯦꯟꯖꯤꯟꯈꯤꯗꯅꯦ ꯀꯣꯊꯣꯛꯈ꯭ꯔꯕ ꯑꯗꯨꯅ ꯑꯁ ꯆꯤꯡꯈꯤꯕ ꯄꯤꯛ ꯄꯤꯛ ꯊꯟꯅꯗꯅꯦ ꯂꯩꯔꯤꯁꯦ ꯑꯗꯨꯅ ꯍꯟꯗꯛꯇꯤ ꯈꯔ ꯉꯟꯅ ꯑꯩ ꯈꯣꯏꯗꯣꯛꯎꯔꯕꯅꯤ ꯃꯃꯥꯡꯒꯤꯗꯗꯤ ꯑꯁ ꯅꯨꯡꯉꯥꯏꯇꯕꯅ ꯈꯣꯏꯍꯧꯗꯗꯅ
ꯑꯁ ꯍꯨꯏ ꯈꯣꯡꯕ ꯃꯈꯣꯟ ꯌꯥꯝ ꯇꯥꯏꯅꯦ
ꯎꯝ
ꯃꯅꯥ ꯂꯩꯊꯂꯨ
ꯑꯗꯣ ꯐꯧꯗꯤ ꯀꯔꯤ ꯐꯧꯒꯝꯒꯦꯅ ꯈꯜꯂꯤꯕ
ꯍꯧꯥꯎꯁꯦ ꯍꯥꯏꯕ꯭ꯔꯤꯠ ꯍꯨꯟꯕ ꯇꯥꯔꯦ ꯍꯥꯏ ꯐ꯭ꯔꯤꯠꯅ ꯐꯧꯊꯣꯛ ꯂꯩꯅꯤ ꯍꯧꯖꯤꯛ ꯃꯇꯝꯁꯦ
ꯁꯨꯝꯃꯦ ꯆꯨꯝꯃꯦ ꯍꯥꯏꯕ꯭ꯔꯤꯠꯇꯣ ꯐꯧꯊꯣꯛ ꯌꯥꯝ ꯂꯩ ꯍꯧꯖꯤꯛ ꯍꯧꯖꯤꯛ ꯃꯇꯝꯗꯗꯤ ꯍꯥꯏꯕ꯭ꯔꯤꯠꯁꯤꯅ ꯌꯥꯝ ꯐꯔꯦ ꯍꯥꯏꯇꯥꯔꯦ ꯂꯥꯏꯔꯕꯁꯤꯡꯒꯤꯗꯤ ꯐꯧꯊꯣꯛ ꯌꯥꯝꯅ ꯂꯩ
ꯑꯗꯣ ꯃꯃꯥꯡ ꯆꯍꯤꯗꯁꯨ ꯍꯥꯏꯕ꯭ꯔꯤꯠ ꯊꯥꯕꯅꯦ ꯑꯩꯈꯣꯏꯒꯤ ꯑꯗꯣ ꯍꯥꯏꯕ꯭ꯔꯤꯠꯁꯦ ꯆꯥꯛ ꯊꯣꯠꯇꯦ ꯒ ꯍꯥꯏꯁꯦ ꯆꯥꯛ ꯌꯥꯝ ꯊꯣꯂꯤꯗ
ꯑꯥ
ꯑꯩꯈꯣꯏꯒꯤꯗꯤ ꯑꯩꯈꯣꯏꯒꯤꯗꯤ ꯆꯥꯛ ꯊꯣꯡꯕꯁꯦ ꯁꯦ ꯀꯨꯀꯔꯗ ꯑꯣꯏꯅ ꯑꯣꯏꯅ ꯀꯥꯝꯃꯦꯕ
ꯍꯣꯏ
ꯑꯗꯨꯅ ꯃꯥꯒꯤ ꯀꯨꯀꯔꯒꯤ ꯄ꯭ꯔꯦꯁꯔꯗꯣ ꯄꯤꯁꯜꯂꯕꯅꯤꯅ ꯆꯦꯡꯗꯣ ꯆꯥꯛꯇꯣ ꯑꯗꯨꯝ ꯊꯣꯛꯣ ꯊꯣꯠ ꯂꯥꯎꯋꯦꯕ ꯍꯥꯏꯗꯤ ꯑꯩꯈꯣꯏꯒꯤ ꯂꯣꯀꯦꯜꯒꯤ ꯐꯥꯎ ꯀꯧꯅ
ꯍꯣꯏ
ꯑꯗꯨꯅ ꯍꯥꯏꯕ꯭ꯔꯤꯠ ꯑꯗꯨꯝ ꯊꯥꯒꯦ ꯈꯜꯂꯦ ꯐꯧꯊꯣꯛꯁꯨ ꯂꯩꯕ ꯆꯥꯕꯁꯨ ꯋꯥꯠꯇꯕ ꯑꯗꯒꯤ ꯄꯩꯁꯥ ꯅꯨꯡꯁꯤꯜꯂꯛꯑꯦ ꯍꯥꯏꯔꯁꯨ ꯑꯗꯨꯝ ꯇꯥꯏꯊꯣꯛꯄꯗꯁꯨ ꯂꯧꯋꯦꯕ
ꯌꯥꯏ ꯌꯥꯏ ꯏꯌꯥꯏꯗ ꯍꯥꯏꯕ꯭ꯔꯤꯠ ꯊꯥꯕꯅ ꯍꯦꯟꯅ ꯐꯔꯦ ꯍꯧꯖꯤꯛꯀꯥꯟꯗꯤ ꯍꯥꯏꯗꯤ ꯇꯤꯟ ꯀꯥꯡꯁꯨ ꯍꯥꯏꯕ꯭ꯔꯤꯠꯁꯤꯅ ꯀꯌꯥ ꯆꯥꯒꯟꯗꯦꯕꯀꯣ ꯃꯩꯇꯩ ꯐꯥꯎꯁꯤꯅꯅꯦ ꯐꯧ ꯁꯥꯠꯄ ꯍꯧꯔꯛꯄ ꯀꯥꯟꯗ ꯃꯣꯏ ꯐꯧ ꯃꯇꯣꯟꯗꯣ ꯊꯨꯝꯕꯅꯤꯅ ꯇꯤꯟ ꯀꯥꯡꯁꯦ ꯌꯥꯝ ꯇꯥꯒꯜꯂꯦꯕ ꯑꯁꯁꯨ ꯋꯥꯍꯤꯛꯁꯤꯅꯤꯁꯦ ꯌꯥꯝ ꯄꯦꯔꯥ ꯀꯥꯔꯤꯁꯦ ꯍꯤꯗꯥꯛ ꯀꯥꯞꯄꯁꯨ ꯐꯧ ꯌꯥꯗꯕꯤ ꯑꯃ ꯌꯦꯡꯉꯦ ꯐꯧ ꯌꯥꯗꯕꯤ ꯑꯁ ꯃꯥꯕꯨ ꯇꯥꯈ꯭ꯔꯕ ꯂꯣꯏꯔꯦ
ꯑꯁ ꯑꯗꯨꯅꯦꯃꯦ ꯃꯃꯥꯡ ꯆꯍꯤꯗ ꯃꯃꯥꯡ ꯆꯍꯤꯗ ꯁꯤꯗ ꯑꯩꯈꯣꯏꯒꯤ ꯋꯥꯍꯤꯛ ꯇꯥꯗꯅꯅꯦ ꯑ ꯍꯤꯗꯥ ꯀꯥꯞ ꯄꯖ ꯐꯧ ꯌꯥꯗꯗꯅ ꯇꯥꯔꯤꯕ ꯖꯒꯥꯗꯣ ꯑ ꯃꯅ ꯖꯒꯥꯗꯣ ꯅꯝꯁꯤꯜꯂꯒ ꯀ ꯑꯀꯣꯏꯕꯁꯤꯡꯗꯣ ꯅꯝꯁꯤꯜꯂ ꯊꯝꯃꯒ ꯃꯩ ꯊꯥꯗꯣꯛꯄꯅꯤ ꯈꯪꯗꯦ
ꯎꯝ
ꯀꯔꯤ ꯀꯔꯤ ꯇꯧꯕꯅꯤ ꯈꯪꯗꯦ
ꯑꯥ ꯑꯗꯨꯃꯥꯏꯅ ꯇꯧꯕꯗꯣ ꯀꯩꯅꯣ ꯐꯟꯗꯣꯛꯅꯕꯗꯣ ꯍꯥꯏꯗꯤ ꯈꯧꯗꯠꯄꯗꯣ ꯈꯧꯗꯠꯄꯁꯨ ꯐꯩ ꯀꯥꯏꯅ ꯍꯥꯏꯅꯕꯅꯦ
ꯎꯝ ꯈꯥꯎꯗꯠꯄ ꯑꯗꯣ ꯈꯥꯎꯗꯣꯛꯄꯒꯤꯃꯥꯏ ꯂꯦꯡ ꯈꯣꯠꯄꯗꯣ ꯇꯧꯗꯣꯏ ꯁꯔꯨꯛꯄꯨꯗꯤ ꯍꯥꯏꯅꯅꯦ ꯅꯝꯁꯤꯜꯂꯦꯗꯅ ꯑꯗꯨꯒ ꯃꯩ ꯊꯥꯗꯣꯛꯄ
ꯍꯣꯏ ꯑꯗꯨꯁꯨ ꯌꯥꯏ
ꯑꯁ ꯋꯥꯍꯦꯛꯁꯤꯗꯤ ꯏꯉꯣ ꯑꯁ ꯍꯣꯏ ꯃꯥꯥꯏ ꯃꯥꯒꯤ ꯇꯟꯖꯥ ꯇꯟꯖꯥꯗꯨꯅꯤ ꯐꯗꯕ꯭ꯔꯥꯁꯨ ꯍꯦꯛ ꯐꯩ ꯐꯕꯁꯨ ꯂꯩꯀꯣ ꯑꯗꯣ ꯌꯥꯝꯠ ꯊꯤꯕ ꯋꯥꯍꯩ ꯀꯥꯡꯒꯨ ꯑꯃꯁꯨ ꯂꯩꯔꯤ ꯐꯧ ꯁꯨꯡꯌꯥ ꯌꯥꯗꯕ
ꯍꯣꯏ ꯍꯣꯏ ꯍꯣꯏ ꯂꯩꯕꯅꯤ ꯂꯩꯕꯅꯤ ꯌꯥꯝ ꯁꯥꯊꯤ ꯁꯥꯊꯤꯁꯨ ꯂꯩꯕꯅꯤ
ꯑꯗꯨꯅ ꯑꯁ ꯐꯧꯗꯣ ꯑꯗꯨꯃꯥꯏꯅ ꯃꯣꯏꯅ ꯋꯥꯍꯤꯛ ꯇꯥꯁꯜꯂꯝꯕꯅꯤꯅ ꯃꯌꯥꯝ ꯊꯣꯛꯆꯗꯧꯗꯣ ꯈꯔꯗꯤ ꯋꯥꯠꯂꯦ ꯐꯧꯊꯣꯛꯁꯦ ꯑꯗꯣ ꯍꯥꯏꯕ꯭ꯔꯤꯠ ꯑꯣꯏꯕꯒꯤꯀꯣ ꯆꯥꯕ ꯀꯣꯟꯅꯕꯒꯤ ꯋꯥꯅꯤ ꯊꯣꯛꯄꯒꯤ ꯋꯥꯅꯤ
ꯍꯣꯏ ꯍꯣꯏ ꯐꯧꯁꯦ ꯅꯣꯏ ꯑꯗꯣꯝꯗ ꯂꯨꯄꯥ ꯀꯌꯥ ꯀꯌꯥꯗꯒ ꯆꯠꯂꯤꯒꯦ ꯍꯧꯖꯤꯛꯀꯥꯟꯁꯤꯕꯨ ꯐꯧ ꯃꯉꯣꯟꯗ
ꯀꯌꯥ ꯆꯠꯄꯅꯣ ꯈꯪꯗꯦꯅꯦ ꯍꯥꯏꯗꯤ ꯑꯗꯨ ꯐꯧꯒꯤ ꯇꯥꯏꯕ ꯈꯣꯠꯄꯩ ꯃꯔꯝꯗꯗꯤ ꯍꯥꯏꯗꯤ ꯇꯥꯏꯗꯕꯅꯤꯅꯀꯣ
ꯑꯧ ꯑꯁ ꯑꯩꯈꯣꯏ ꯁ꯭ꯋꯥꯏꯗꯗꯤ ꯂꯤꯁꯤꯡꯅꯤ ꯌꯧꯔꯤꯁꯦ
ꯃꯜꯗꯥ
ꯑ ꯐꯧꯁꯦ ꯀꯩꯅꯣ ꯈꯪꯗꯦ ꯁꯨꯝ ꯁꯨꯝ ꯆꯍꯤ ꯈꯨꯗꯤꯡꯒꯤ ꯇꯥꯡꯈꯠꯂꯦ ꯍꯣꯡꯉꯛꯀꯗ꯭ꯔꯥ ꯍꯥꯏꯔꯒ ꯑꯗꯣ ꯍꯧꯖꯤꯛꯄꯨꯗꯤ ꯈꯔ ꯃꯌꯦꯡ ꯄꯩꯁꯥꯗꯣ ꯈꯔ ꯇꯥꯔꯦ ꯍꯥꯏꯗꯤ ꯑꯅꯤ ꯆꯥꯕꯤ ꯇꯧꯅꯕ ꯀꯥꯡꯕꯨꯗꯧ ꯑꯅꯤ ꯆꯥꯕꯤ ꯂꯣꯛꯅꯔꯛꯄꯗꯒꯤ ꯄꯩꯁꯥꯁꯦ ꯈꯔꯗꯤ ꯇꯥꯔꯛꯑꯦ ꯑꯔꯤꯕ ꯑꯅꯧꯕ ꯄꯩꯁꯥꯁꯦ ꯈꯦꯠꯅꯩ
ꯍꯩꯃ ꯀꯩꯅꯣꯅꯦ ꯍꯥꯏꯁꯤꯕꯣ ꯐꯧ ꯍꯥꯏꯁꯤꯗꯤ ꯀꯃꯥꯏꯅ ꯇꯥꯔꯛꯄ ꯌꯥꯗꯣꯏꯅꯣ ꯍꯧꯖꯤꯛ ꯃꯇꯝꯒꯤ ꯌꯦꯡꯉꯨ ꯑꯩꯈꯣꯏꯅ ꯆꯥꯔꯤꯕ ꯍꯋꯥꯏ ꯆꯦꯡꯋꯥꯏ ꯊꯥꯎ ꯊꯨꯝ ꯂꯩꯔꯤꯕꯅꯤꯅ ꯅꯣꯡꯃ ꯅꯣꯡꯃꯒꯤ ꯍꯦꯟꯒꯠꯂꯛꯏꯕꯅꯤ ꯀꯃꯥꯏꯅ ꯇꯥꯕ ꯌꯥꯗꯣꯏꯅꯣꯗ ꯃꯔꯝꯗꯤ ꯑꯩꯈꯣꯏꯒꯤ ꯃꯅꯤꯄꯨꯔꯗ ꯁꯨꯖꯔꯤꯕ ꯂꯧꯃꯤꯁꯤꯡꯁꯤꯗꯤ ꯋꯥꯅ ꯍꯣꯠꯅꯖꯕꯅꯤ ꯃꯄꯥꯟ ꯂꯝꯗꯒꯤ ꯄꯨꯁꯤꯜꯂꯛꯄꯁꯤꯡꯁꯤꯅ ꯇꯥꯡꯉꯒ ꯑꯩꯈꯣꯏ ꯃꯅꯤꯄꯨꯔꯒꯤ ꯄꯨꯊꯣꯛꯆꯕ ꯐꯧꯁꯤꯅ ꯍꯣꯡꯉꯗꯤ ꯑꯗꯨꯗꯤ ꯌꯥꯔꯣꯏꯗ
ꯆꯨꯝꯃꯦ